ꯇꯥꯕ꯭ꯔꯣ ꯏꯇꯥꯎ ꯇꯥꯏꯌꯦ
ꯆꯥꯛꯇꯤ ꯆꯥꯔꯕꯣ
ꯆꯥꯗ꯭ꯔꯤꯌꯦ
ꯑꯁ ꯊꯦꯡꯉꯦꯗ ꯅꯣꯏꯗꯤ
ꯍꯣꯏ
ꯅꯣꯏꯗꯤ ꯑꯇꯥꯡꯕ ꯉꯥꯛꯇ ꯆꯥꯔ ꯂꯩꯔꯦ ꯍꯥꯏꯔꯦꯅꯦ ꯁꯝꯕꯔ ꯔꯁꯝꯒꯨꯝꯕ ꯈꯛ ꯌꯥꯝ ꯇꯥꯡꯕꯅꯦ ꯍꯥꯏꯌꯦ ꯑꯗꯣ
ꯁꯝꯕꯔꯒꯨꯝꯕ ꯔꯁꯝꯒꯨꯝꯕꯕꯨ ꯀꯔꯤꯅ ꯀꯔꯤꯅꯣꯗ ꯈꯣꯏꯗꯤ
ꯑꯗꯨ ꯌꯥꯝ ꯇꯥꯡꯕ ꯄꯣꯠꯅꯦ ꯍꯥꯏꯌꯦꯅꯦ ꯑꯃꯗꯣ ꯑꯃꯗꯨꯅ
ꯑꯁ ꯑꯗꯨꯗꯤ ꯈꯣꯏꯗꯤ ꯆꯥ ꯅꯤꯡꯗ꯭ꯔꯦꯗ ꯆꯥꯃꯟꯕꯒꯤꯔꯥ ꯈꯪꯗꯦ
ꯃꯤ ꯆꯥꯕ ꯐꯪꯗꯕ ꯄꯣꯠꯅꯦ ꯍꯥꯏꯌꯦꯅꯦ
ꯅꯣꯏꯗꯤ ꯀꯔꯤ ꯁꯦꯝ ꯁꯥꯔꯒꯦ ꯅꯨꯡꯗꯥꯡꯒꯤ ꯆꯥꯛꯂꯥꯟꯁꯦ ꯑꯁ ꯅꯣꯏꯒꯤ ꯗꯥꯜꯗꯨꯅ ꯍꯥꯎꯕꯅꯤꯗ
ꯈꯣꯏꯒꯤ ꯁꯝꯕꯔꯒꯨꯝꯕ ꯔꯥꯁꯝꯒꯨꯝꯕꯗꯤ ꯌꯥꯝ ꯍꯥꯎꯕ ꯅꯠꯇꯦꯗ ꯁꯨꯝ ꯁꯨꯝ ꯍꯤꯡꯅꯤꯡꯉꯥꯏ ꯆꯥꯕ ꯍꯥꯏꯕꯗꯨꯅꯤꯗ
ꯍꯣꯏ ꯑꯗꯨꯅꯦ ꯅꯣꯏ ꯍꯦꯟꯅꯗꯤ ꯈꯔ ꯐꯥꯒꯗ꯭ꯔꯥ ꯈꯪꯗꯦ
ꯑꯁ ꯅꯣꯏꯅꯗꯤ ꯈꯔ ꯍꯥꯎꯔꯝꯒꯅꯤꯗ
ꯎꯝ
ꯀꯅꯥ ꯀꯅꯥ ꯂꯩꯒꯦ ꯅꯣꯏꯕꯨ
ꯏꯃꯥꯟꯅꯕꯤ ꯑꯅꯤꯒ ꯂꯩꯌꯦ
ꯅꯨꯉꯥꯏꯌꯦꯅꯦ
ꯑꯃꯗꯨꯗꯤ ꯂꯩꯇ꯭ꯔꯦ ꯂꯩꯃꯤꯟꯅꯗ꯭ꯔꯦ
ꯑꯁ ꯁꯣꯏꯔꯦꯅꯤ ꯑꯗꯨꯗꯤ
ꯕꯦꯔꯥ ꯇꯥꯔꯦꯍꯦ ꯑꯗꯨꯗꯤ
ꯎꯝ
ꯅꯣꯏ ꯀꯥꯏ ꯑ ꯀ ꯀꯔꯤ ꯊꯕꯛ ꯑ ꯅꯣꯏꯒꯤ ꯊꯕꯛ ꯍꯧꯕ ꯃꯇꯝꯗꯣ ꯀꯔꯝ ꯀꯥꯟꯗ ꯅꯣ ꯍꯧꯕ
ꯐꯦꯕꯋꯥꯔꯤꯗꯒꯤ ꯍꯧꯕꯅꯦ
ꯑꯗꯣ ꯄꯨꯡ ꯀꯌꯥꯗ ꯍꯧꯒꯦ
ꯑꯦ ꯄꯨꯡ ꯍꯥꯏꯌꯨꯔꯣ ꯑ ꯄꯨꯡꯁꯦ ꯏꯂꯚꯦꯟ ꯐꯣ꯭ꯔꯠꯇꯤ ꯐꯥꯏꯚ ꯇꯨꯋꯦꯜ ꯐꯣꯔꯇꯤ ꯐꯥꯏꯚ ꯇꯨ ꯏꯂꯦꯚꯦꯟ ꯐꯣꯔꯇꯤ ꯐꯥꯏꯚ ꯑ ꯇꯧꯕꯀꯣ ꯑꯗꯨꯒ ꯑꯩꯗꯤ ꯍꯟꯗꯛ ꯗꯤ ꯇꯦꯟ ꯊ꯭ꯔꯠꯇꯤꯗ ꯆꯠꯂꯒ ꯅꯥꯏꯟ ꯊ꯭ꯔꯠꯇꯤꯗ ꯍꯜꯂꯛꯑꯦ
ꯑꯁ ꯅꯨꯡꯉꯥꯏꯅꯦ ꯑꯗꯨꯗꯤ ꯌꯥꯝ ꯀꯩꯅꯣ ꯈꯔꯗꯤ ꯀꯣꯝꯂꯝꯒꯅꯤꯗ ꯅꯪꯒꯤꯗꯤ
ꯈꯔꯗꯤ ꯀꯣꯝꯃꯦ ꯑꯗꯨꯗ ꯍꯦꯟꯅ ꯊꯕꯛꯄꯨꯗꯤ ꯑꯗꯣ ꯈꯪꯗꯦ ꯃꯣꯏꯒꯤꯁꯦ ꯄꯩꯁꯥꯒꯤ ꯔꯣꯝꯗꯗꯤ ꯈꯔ ꯀꯩꯅꯣ ꯇꯧꯕꯀꯣ ꯊꯕꯛꯄꯨꯗꯤ ꯅꯨꯡꯉꯥꯏꯕ
ꯄꯩꯁꯥꯗꯤ ꯗꯨꯝ ꯔꯤꯒꯨꯂꯔ ꯀꯩꯅꯣ ꯇꯧꯕ꯭ꯔꯥ
ꯑꯗꯨꯒꯤꯅꯦ ꯍꯧꯖꯤꯛ ꯃꯊꯥ ꯁꯥꯔꯤꯁꯦ ꯗꯦꯠ ꯇꯦꯟ ꯇꯨ ꯇꯨꯋꯦꯜꯚ ꯍꯥꯏꯔꯒ ꯐꯣꯔꯇꯤꯟ ꯐꯤꯐꯇꯤꯟꯗ ꯄꯤꯕ ꯀꯣ ꯊꯕꯛꯄꯨꯗꯤ ꯅꯨꯡꯉꯥꯏ ꯍꯥꯏꯕꯕꯨ ꯄꯩꯁꯥꯒꯤꯗ ꯈꯔ ꯀꯩꯅꯣ ꯇꯧꯕꯒꯤꯅꯦ
ꯑꯩꯈꯣꯢꯘꯤ ꯅꯣꯏꯔꯣꯝꯗ ꯅꯨꯡꯉꯥꯏꯔꯗꯤ ꯅꯣꯏꯔꯣꯝꯗ ꯑꯣꯏꯅ ꯇꯧꯔꯁꯤꯔꯅ ꯈꯜꯂꯝꯕꯅꯤ
ꯎꯝ ꯃꯣꯏ ꯕ꯭ꯔꯥꯟꯁ ꯑꯅꯧ ꯑꯅꯧꯕꯗꯤ ꯍꯥꯡꯒꯅꯤ ꯍꯥꯏꯌꯦ ꯄ꯭ꯂꯥꯟꯗꯤ ꯂꯩꯕ ꯃꯥꯜꯂꯦ ꯍꯥꯡꯉꯗꯤ ꯑꯗꯨꯝ ꯌꯥꯎꯕꯁꯨ ꯌꯥꯏꯌꯦꯅ ꯊꯕꯛꯕꯨꯗꯤ ꯈꯔ ꯀꯣꯝꯃꯦ ꯁꯤꯗꯅꯀꯣ
ꯑꯗꯨ ꯅꯣꯏꯗꯤ ꯑꯗꯨꯝ ꯐꯝꯃꯒ ꯂꯩꯕꯅꯤꯅ ꯈꯔꯗꯤ ꯅꯨꯡꯉꯥꯏꯔꯝꯅꯤꯗ ꯅꯣꯏꯅ
ꯅꯨꯡꯉꯥꯏꯃꯟꯗꯅ ꯌꯥꯗ꯭ꯔꯦ ꯏꯁꯥꯁꯦ ꯌꯥꯝ ꯅꯣꯏꯈ꯭ꯔꯦ ꯑꯃꯗꯨꯁꯨ ꯌꯥꯝ ꯅꯣꯏꯔꯕꯅꯦ
ꯅꯣꯡꯃ ꯎꯅꯁꯤꯗ ꯈꯔ ꯀꯣꯝꯕ ꯃꯇꯝꯗꯀꯣ ꯅꯣꯏ ꯐ꯭ꯔꯤꯒꯨꯝꯕ ꯂꯩꯕ ꯀꯥꯟ ꯍꯧꯖꯤꯛ ꯒꯥꯟꯗꯤ ꯑꯁ ꯈꯔ ꯄꯩꯁꯥꯗꯣ ꯈꯔ ꯆꯤꯟꯕꯒꯣ
ꯄꯩꯁꯥ ꯆꯤꯜꯂꯦ ꯍꯥꯏꯕ ꯉꯥꯛꯇ ꯑꯣꯏꯌꯦ ꯑꯗꯨꯗ ꯂꯩꯕꯁꯤꯡꯁꯦ ꯀꯔꯤ ꯀꯔꯤ ꯇꯧꯕ꯭ꯔꯥ ꯈꯪꯗꯦꯗ
ꯑꯁ ꯌꯥꯗ꯭ꯔꯦ ꯁꯣꯝꯗꯁꯨ ꯀꯩꯅꯣ ꯃꯔꯨꯞ ꯑꯃ ꯑꯃꯨꯛ ꯍꯧꯔꯦ
ꯑꯗꯨꯒꯤ ꯑꯁ ꯌꯨꯝꯒꯤ ꯈꯟꯁꯤꯔꯥ ꯑꯩꯈꯣꯏ ꯑ ꯃꯔꯨꯞꯒꯤ ꯈꯟꯁꯤꯔꯥ ꯀꯩꯅꯣ ꯑꯁ ꯃꯦꯟ ꯒꯌꯥꯟ ꯃꯦꯟ ꯇꯗꯦꯗ
ꯍꯣꯏ ꯌꯨꯝ ꯁꯥꯕꯗꯨꯗꯤ ꯀꯔꯝꯃꯥꯏ ꯀꯃꯥꯏꯅ ꯇꯧꯔꯦ ꯂꯣꯏꯗꯧꯔꯦ ꯀꯔꯤ ꯇꯧꯔꯦ
ꯑꯁ ꯌꯨꯝꯕꯨꯗꯤ ꯑꯦꯅꯣ ꯂꯩꯅ ꯁꯨꯝ ꯍꯥꯟꯅ ꯂꯩꯅꯤꯡꯉꯥꯏꯅ ꯁꯦꯝꯕꯅꯤꯅꯀꯣ ꯂꯣꯏꯗꯤ ꯂꯣꯏꯁꯤꯟꯈ꯭ꯔꯦ ꯑꯃꯗꯤ
ꯎꯝꯝꯝ ꯂꯣꯏꯁꯤꯟꯒꯔꯗꯤ ꯌꯥꯝ ꯐꯔꯦꯅꯦ ꯑꯗꯨꯅ ꯍꯦꯟꯅ ꯃꯔꯨ ꯑꯣꯏꯕꯅꯤꯅꯦ
ꯑꯁ ꯌꯨꯝꯗꫭ ꯑꯩꯗꯤ ꯐꯖꯅ ꯁꯦꯝꯁꯤꯔꯥꯅ ꯈꯟꯕꯅ‌ꯦ ꯑꯗꯣ ꯍꯥꯟꯅ ꯂꯥꯏꯅꯤꯡꯉꯥꯏꯅ ꯍꯥꯏꯅ ꯑꯃꯕꯨꯗꯤ ꯂꯣꯏꯁꯤꯜꯂꯦ
ꯎꯝ ꯌꯥꯝ ꯐꯩꯅꯦ ꯑꯗꯨꯗꯤ ꯅꯅꯥꯎ ꯅꯨꯄꯥꯁꯨ ꯂꯩꯕꯅ ꯑꯗꯨꯝ ꯄꯩꯁꯥ ꯄꯩꯁꯥꯗꯣ ꯇꯥꯜꯂꯒ ꯁꯦꯕꯤꯡ ꯇꯧꯔꯒ ꯑꯗꯨꯝ ꯐꯖꯕꯁꯨ ꯁꯦꯝꯕ ꯌꯥꯏꯗꯅ
ꯑꯁ ꯀꯣꯟꯅ ꯈꯔ ꯑꯐꯕ ꯁꯦꯝꯕ ꯇꯥꯔꯦ
ꯎꯝ ꯑꯗꯨꯅꯦ
ꯍꯧꯖꯤꯛ ꯍꯧꯖꯤꯛ ꯁꯦꯝꯕ ꯁꯦꯝꯕ ꯉꯝꯗ꯭ꯔꯁꯨ ꯀꯣ
ꯎꯝ ꯑꯗꯨꯅꯦ ꯍꯧꯖꯤꯛꯇꯤ ꯌꯥꯝ ꯑꯉꯥꯡ ꯑꯣꯏꯔꯤꯅ ꯃꯇꯝꯁꯨ ꯌꯥꯝ ꯂꯩꯔꯤꯅ ꯅꯨꯄꯤ ꯊꯤ ꯊꯤꯗ꯭ꯔꯤꯉꯩꯗ ꯄꯩꯁꯥꯗꯣ ꯇꯥꯟꯁꯤꯜꯂꯒ ꯁꯦꯚꯤꯡ ꯇꯧꯔꯒ ꯀꯔꯤ ꯇꯧꯕ ꯑꯗꯨꯃꯥꯏꯅ ꯇꯧꯕ ꯌꯥꯔꯦꯅ
ꯑꯗꯨꯕꯨꯗꯤ ꯇꯧꯕ ꯌꯥꯏ ꯑꯗꯨꯕꯨ ꯀꯩꯅꯣ ꯏꯟꯀꯝꯁꯦ ꯈꯔ ꯄꯤꯛ ꯄꯅꯤꯅ ꯅꯨꯡꯉꯥꯏꯇ‌ꯦꯕ
ꯍꯝ
ꯈꯪꯗꯦꯗ ꯌꯨꯝꯗ ꯑꯃꯨꯛ ꯍꯜꯂꯁꯤꯔꯅ ꯈꯜꯂꯝꯕꯅꯤ
ꯌꯨꯝꯗ ꯍꯥꯟꯅꯤꯡꯉꯦ ꯎꯄꯥꯏ ꯂꯩꯇꯦꯗꫭ
ꯈꯪꯗ‌ꯦꯗ ꯇꯧꯔꯤꯁꯦ ꯊꯕꯛ ꯑꯇꯣꯞꯄ ꯊꯤꯔꯁꯤꯔꯅꯁꯨ ꯈꯜꯂꯦ ꯑꯗꯣ ꯊꯥꯕꯛ ꯑꯇꯣꯞꯄ ꯊꯤꯔꯒ ꯔꯦꯟꯒꯨꯝꯕ ꯂꯧꯅꯤꯡꯉꯥꯏꯗꯣ ꯄꯩꯁꯥꯗꯣ
ꯑꯗꯨꯗꯨꯅꯕꯨꯗꯤ ꯐꯩꯕꯨꯗꯤ ꯐꯩꯌꯦ ꯑꯩꯈꯣꯏꯒꯤꯗꯤꯀꯣ ꯑꯗꯨꯗꯣ ꯅꯣꯢ ꯍꯧꯖꯤꯛ ꯂꯩꯕꯗꯣ
ꯎꯝ
ꯑꯗꯨꯅꯗꯤ ꯑꯗꯨꯝ ꯐꯕꯕꯨꯗꯤ ꯐꯩꯗ ꯅꯨꯄꯤ ꯈꯣꯏꯒꯤꯗꯤ ꯃꯣꯏꯅ ꯔꯨꯝꯁꯨ ꯄꯤꯕꯅꯦ ꯆꯥꯛꯁꯨ ꯑꯩꯈꯣꯏꯅ ꯆꯥꯅꯤꯡꯕꯗ ꯑꯗꯨꯝ ꯊꯣꯡꯉꯒ ꯆꯥꯕ ꯌꯥꯕꯅꯤꯅꯀꯣ ꯈꯔ ꯐꯔꯦ ꯅꯨꯄꯥꯈꯣꯏꯒꯤꯗꯤ ꯁꯝꯕꯔ ꯔꯁꯪꯒꯨꯝꯕ ꯆꯥꯕꯗꯗꯤ ꯈꯔꯗꯤ ꯀꯩꯅꯣ ꯇꯧꯋꯦ ꯍꯥꯏꯕꯒꯣ ꯅꯨꯄꯤꯈꯣꯏꯒꯤꯗꯤ ꯑꯗꯨ ꯂꯩꯇꯦ ꯌꯥꯝ ꯐꯥꯏꯌꯦ
ꯌꯥꯗ‌ꯦꯗ ꯍꯧꯖꯤꯛꯇꯤ ꯑꯁ ꯀꯩꯅꫭ ꯅꯨꯄꯤꯈꫭꯏꯁꯨ ꯌꯥꯝ ꯀꯔꯤ ꯍꯥꯏꯅꯤ ꯃꯣꯏꯒꯤꯁꯨ ꯈꯔ ꯋꯥꯕ ꯃꯥꯜꯂꯦ ꯃꯣꯏ ꯊꯕꯛꯇꯣ
ꯎꯝ
ꯀꯩꯅꯣ ꯌꯦꯡꯁꯤꯟꯕ ꯃꯤ ꯌꯥꯝꯕꯅꯤꯅꯀꯣ ꯑꯃ ꯁꯣꯏꯔꯦ ꯑꯃ ꯑꯃ ꯁꯣꯏꯔꯦ ꯁꯣꯝꯗ ꯌꯦꯡꯁꯤꯡꯒꯅꯤ ꯑꯗꯨꯝ ꯉꯥꯡ ꯁꯛꯄꯗꯣ ꯅꯨꯡꯉꯥꯏꯗꯕ ꯍꯥꯏꯇꯥꯔꯦ
ꯑꯅꯧꯕ ꯂꯥꯛꯄꯁꯤꯡꯗꯨꯗꯤ ꯀꯩꯝꯇ ꯍꯥꯏꯕ ꯇꯥꯗꯦꯅꯦ ꯋꯥꯏꯑꯦ ꯋꯥ ꯕꯦ ꯍꯥꯏꯅ ꯃꯣꯏꯒꯤꯗꯤ ꯑꯗꯨꯝ ꯅꯨꯡꯉꯥꯏꯕ ꯃꯥꯜꯂꯦꯗ
ꯃꯣꯏꯒꯤꯁꯤ ꯑꯁ ꯃꯣꯏ ꯁꯣꯝꯗ ꯑꯥ ꯀꯩꯅꯣ ꯑꯅꯧꯕ ꯃꯤ ꯑꯥ ꯃꯣꯏꯒꯤ ꯅꯨꯄꯤ ꯑꯍꯨꯝ ꯂꯥꯛꯑꯦꯕꯀꯣ
ꯗꯨꯒꯤ ꯃꯣꯏ ꯃꯣꯏꯁꯨ ꯃꯣꯏ ꯑꯍꯨꯝꯒ ꯑꯩꯈꯣꯏꯒꯤ ꯍꯥꯟꯅ ꯂꯩꯕ ꯅꯨꯄꯤꯁꯤꯡꯒ ꯂꯩꯃꯤꯟꯅ ꯕ ꯃꯥꯜꯂꯦꯕ ꯑꯗꯨ ꯀꯔꯤ ꯀꯔꯤꯅꯣ ꯑꯁ ꯈꯪꯗꯦꯗ ꯀꯝꯄ꯭ꯂꯦꯟ ꯉꯥꯛꯗ ꯉꯥꯏꯔꯦꯗ
ꯎꯝ ꯔꯨꯝꯕꯨꯗꯤ ꯑꯗꯨ ꯑꯣꯏꯌꯦ ꯊꯕꯛꯇꯤ ꯑꯗꯨꯝ ꯅꯨꯡꯉꯥꯏꯕ ꯃꯥꯜꯂꯦꯅꯦ ꯃꯣꯏꯗꯤ ꯀꯩ ꯀꯌꯦꯝꯇ ꯍꯥꯏꯗꯦꯅ
ꯑꯁ ꯑꯦꯟꯗꯤꯗ ꯑꯥ ꯖꯨꯂꯥꯏꯒꯨꯝꯕ ꯂꯥꯛꯑꯗꯤ ꯊꯕꯛꯁꯨ ꯈꯔ ꯀꯩꯅꯣ ꯇꯧꯅꯤꯉꯩ ꯈꯔ ꯆꯤꯡꯒꯗꯕ ꯃꯥꯜꯂꯦ ꯑꯗꯣ ꯂꯥꯏꯐꯇꯣ ꯖꯨꯂꯥꯏ ꯐꯣ ꯑꯗꯤ
ꯌꯥꯝ ꯑꯃꯨꯛꯀ ꯕꯤꯖꯤ ꯑꯣꯏꯗꯩꯕ
ꯑꯥ ꯕꯤꯖꯤ ꯑꯣꯏꯒꯗꯕꯗꯣ
ꯑꯣ
ꯕꯤꯠꯀꯤ ꯍꯨꯡ ꯍꯨꯡ ꯇꯧꯔꯛꯅꯤ ꯍꯥꯏꯌꯦ ꯑꯣ ꯑꯝꯍ꯭ꯔꯦꯗ ꯑꯈꯣꯏꯖꯨ ꯑꯁ ꯂꯩꯕꯨ ꯂꯩꯅꯤꯡꯗ꯭ꯔꯦꯗ
ꯍꯥꯟꯅ ꯂꯩꯕꯁꯤꯡꯗꯨꯗꯤ ꯑꯩꯈꯣꯏ ꯆꯠꯄꯗꯒꯤ ꯄꯩꯁꯥꯗꯤ ꯌꯥꯝ ꯀꯩꯅꯣ ꯇꯧꯈ꯭ꯔꯦꯅꯥ ꯑꯍꯁ
ꯊꯕꯛꯗꯣ ꯈꯔ ꯅꯨꯡꯉꯥꯏꯕ ꯃꯣꯏꯒꯤ ꯀꯩꯅꯣ ꯀꯣꯝꯕ ꯊꯕꯛꯇꯣ ꯑꯗꯨꯝ ꯁꯤꯟꯅꯔꯦꯕ ꯃꯣꯏꯗ
ꯎꯝ
ꯑꯣ ꯑꯩꯈꯣꯏ ꯍꯧꯖꯤꯛ ꯂꯩꯕ ꯁꯤꯡꯒꯤꯗꯤ ꯀꯣꯟꯅ ꯂꯥꯛꯄ ꯃꯤꯁꯤꯡꯒꯤꯗꯤ ꯈꯔ ꯊꯕꯛꯇꯣ ꯈꯔ ꯂꯨꯔꯦꯕꯀꯣ
ꯎꯝ ꯄꯩꯁꯥꯁꯨ ꯍꯥꯞꯄꯦ ꯊꯕꯛꯁꯨ ꯈꯔ ꯀꯣꯝꯕꯗꯣ ꯄꯥꯏꯁꯤꯜꯂꯦ ꯌꯥꯝ ꯐꯔꯦꯅꯦ ꯃꯣꯏꯒꯤꯁꯦ
ꯑꯁ ꯍꯣꯏ ꯍꯧꯖꯤꯛ ꯑꯩꯈꯣꯏ ꯃꯦꯗꯥꯝ ꯑꯃꯒ ꯀꯩꯅꯣ
ꯎꯝ
ꯐꯤꯂꯝ ꯑꯅꯤ ꯂꯥꯏꯕꯗꯣ ꯇꯥꯡ ꯇꯨꯗ ꯑꯃ ꯂꯩꯅꯥ ꯗꯨꯒ ꯑꯈꯣꯏ ꯃꯦꯗꯥꯝꯒ ꯃꯣꯏ ꯑꯅꯤꯕꯨꯗꯤ ꯑꯥꯁ ꯀꯔꯤꯅꯣ ꯁꯨꯝ ꯀꯣꯏꯕ ꯆꯠꯄꯒ ꯆꯞ ꯃꯟꯅꯔꯦꯗ ꯍꯨꯖꯤꯛ ꯊꯕꯛ ꯎꯗꯤ ꯑꯗꯨꯝ ꯌꯦꯡꯁꯤꯜꯂꯒꯀꯣ ꯄꯣꯠꯇꯣ ꯒꯨꯗꯥꯡ ꯑꯁꯤ ꯒꯨꯗꯥꯡꯒꯤ ꯗꯨꯝ ꯆꯦꯛ ꯇꯧꯕ ꯆꯠꯄꯗꯣ
ꯎꯝ
ꯑꯗꯨꯝ ꯅꯣꯠ ꯇꯧꯁꯤꯜꯂꯒ ꯑꯗꯨꯝ ꯀꯩꯅꯣ
ꯁꯨꯝ ꯅꯣꯠ ꯇꯧꯁꯤꯜꯂꯒ ꯁꯤ ꯀꯝ ꯑꯥ ꯄꯣꯠꯇꯣ ꯁꯤ ꯁꯨꯃꯥꯏꯅ ꯇꯧꯔꯦ ꯑꯗꯨ ꯇꯧꯔꯦ ꯍꯥꯏꯕꯒꯤ ꯁꯨꯝ ꯅꯣꯠ ꯈꯛꯇ ꯇꯧꯔꯒ ꯂꯩꯔꯦꯕ ꯃꯣꯏꯗꯤ
ꯎꯝ ꯒꯣꯗꯥꯎꯟ ꯊ꯭ꯔꯤꯒꯤ ꯍꯅꯨꯕꯤꯗꯨꯗꯤ ꯑ ꯃꯥꯒꯤꯗꯤ ꯄꯨꯟꯅ ꯂꯥꯛꯃꯤꯟꯅꯕ ꯑꯣꯏꯔꯁꯨ ꯀꯩꯅꯣ ꯇꯧꯗꯕꯒꯤꯔ ꯃꯦꯗꯝ ꯑꯅꯤꯒꯤ ꯇꯥꯏꯞꯇ ꯇꯧꯍꯟꯗꯕꯒꯤꯔ ꯀꯩꯒꯤꯔ
ꯑꯁ ꯈꯪꯗꯦꯗ ꯃꯣꯏ ꯃꯣꯏ ꯑꯅꯤ ꯅꯨꯡꯉꯥꯏꯔꯒ ꯐ ꯅꯨꯡꯉꯥꯏꯔꯒ ꯂꯣꯏꯔꯦ ꯍꯥꯏꯕꯒꯤ ꯀꯩꯅꯣ ꯇꯨ ꯃꯣꯏ ꯑꯅꯤ ꯈꯛꯇ
ꯒꯣꯗꯥꯎꯟ ꯊ꯭ꯔꯤꯒꯤꯗꯣ
ꯌꯥꯗ꯭ꯔꯦ
ꯎꯝ
ꯑꯣꯋꯦ ꯈꯣꯏꯒꯤ ꯎꯋꯥꯕꯁꯨ ꯑꯝꯇ ꯎꯕꯤꯗ꯭ꯔꯦ ꯁꯤꯛꯇꯤꯀꯣ
ꯎꯝ
ꯅꯣꯏꯅ ꯁꯨꯝ ꯁꯣꯝꯗ ꯌꯥꯝ ꯋꯥꯔꯒ ꯊꯕꯛ ꯇꯧꯔꯦ ꯃꯣꯏꯅ ꯗꯨꯝ